ꯎꯝ ꯇꯥꯔꯦ ꯇꯥꯔꯦ
ꯑꯣ ꯑꯗꯨ ꯑꯩ ꯑꯩꯒꯤꯀꯣ ꯑꯗꯨ ꯑꯩ ꯅꯍꯥꯟ ꯅꯪꯕꯨ ꯀꯣꯜ ꯇꯧꯋꯦꯗꯅ ꯑꯗꯨꯗ ꯃꯔꯤ ꯇꯧꯈ꯭ꯔꯦ ꯑꯗꯨ ꯃꯔꯤ ꯇꯧꯔꯗꯤ ꯑꯃꯨꯛꯀ ꯑꯩꯈꯣꯏꯒꯤꯗꯣ ꯆꯠꯂꯣꯏꯕ ꯑꯗꯨ ꯍꯧꯖꯤꯛ ꯇꯣꯉꯥꯟꯕꯗ ꯇꯧꯒꯅꯤ
ꯅꯨꯡꯉꯥꯏꯌꯦ ꯌꯥꯝ ꯐꯩꯌꯦꯅꯪ
ꯅꯪꯒꯤꯁꯨ ꯇꯥꯛꯁ ꯂꯩꯔꯤꯕ꯭ꯔꯣ ꯅꯪ ꯒ꯭ꯔꯨꯞꯇ ꯊꯥ ꯊꯥꯔꯒ ꯂꯩꯕꯗꯣ
ꯎ ꯑꯩꯒꯤ ꯏꯆꯦꯒꯤ
ꯑꯣ ꯅꯪꯅ ꯄꯥꯏꯕ꯭ꯔꯥ
ꯍꯣꯏ ꯑꯩꯅ ꯍꯧꯖꯤꯛ ꯄꯥꯏꯒꯦ ꯇꯧꯕ
ꯑꯣ ꯍꯣꯏ ꯄꯥꯏꯌꯣ ꯑꯗꯨ ꯊꯨꯅ ꯂꯣꯏ ꯂꯣꯏꯅꯤꯡꯉꯥꯏ ꯇꯧꯋ
ꯎꯝ
ꯎꯝ
ꯆꯥꯛ ꯆꯥꯡ ꯊꯣꯡꯉꯕ꯭ꯔꯣ
ꯎꯝ ꯏꯅꯃꯅ ꯊꯣꯡꯉꯦ ꯉꯥ ꯊꯣꯡꯉꯦ ꯍꯥꯏꯌꯦꯦ
ꯍꯥꯎꯥꯎꯅꯤ
ꯎꯝ ꯍꯧꯒꯅꯤ ꯑꯩ ꯍꯣꯏ ꯑꯩꯒꯤ ꯀ꯭ꯔꯤꯁ ꯇꯧ ꯗꯦ ꯐꯤ ꯁꯨꯔꯒ ꯍꯧꯖꯤꯛꯇ ꯂꯣꯏꯔꯦ ꯑꯗꯨꯒ ꯑꯗꯨꯝ ꯂꯩꯌꯦ
ꯀꯣꯊꯥ ꯑꯣꯒ
ꯄꯣꯊꯥꯕ ꯃꯇꯝꯅꯤ ꯆꯪꯒꯤꯗꯤ
ꯎꯝꯖ ꯄꯣꯊꯔꯒ ꯋꯥꯔꯤ ꯁꯥ ꯁꯥꯒ ꯂꯩ
ꯇꯧꯒ ꯇꯧꯕꯅꯦ
ꯅ ꯑꯁꯤꯀꯣ ꯑꯩꯒꯤ ꯀꯣꯜ ꯂꯣꯏꯔꯒ ꯂꯣꯏꯕ ꯃꯇꯝꯗꯀꯣ ꯑꯩꯒꯤ ꯃꯤꯡ ꯊꯣꯛꯄꯗꯣ ꯋꯥꯆꯦꯞꯇ ꯊꯥꯔꯛꯑꯣꯀꯣ
ꯍꯣꯏ ꯍꯣꯏ
ꯎꯝ ꯌꯦꯁ
ꯍ ꯍ ꯊꯦ
ꯀꯔꯤ ꯍꯥꯏꯕ꯭ꯔꯥ
ꯊꯥꯔꯛꯀꯦ ꯍꯥꯏꯕ
ꯎꯝ ꯑꯩꯗꯤ ꯈꯪꯗꯦꯕ
ꯍꯣꯏ
ꯄꯨꯡ ꯀꯌꯥꯗ ꯂꯣꯛ ꯏꯟ ꯇꯧꯍꯅꯤꯡꯉꯁꯤ ꯑꯩꯠ ꯊꯥꯔꯇꯤ
ꯍ ꯏ ꯆ ꯉꯄꯥꯏ ꯂꯩꯇꯦ
ꯅꯪ ꯈꯔꯗꯤ ꯇꯨꯝꯕ꯭ꯔꯣ
ꯑꯁ ꯉꯁꯤꯗꯤ ꯇꯨꯝꯁꯤꯗ ꯅꯨꯃꯤꯗꯥꯡ ꯉꯔꯥꯡ ꯇꯨꯝꯕ ꯈꯥꯎꯀꯅꯤ
ꯑꯣ ꯈꯔꯗꯤ ꯇꯣꯡꯒꯗꯕꯅꯤꯅꯦ ꯂꯣꯛꯒ ꯏꯟ ꯇꯧꯒꯦ ꯍꯥꯏꯔꯗꯤ ꯅꯪ
ꯃꯥꯅꯤꯁ ꯇꯨꯝꯕꯗꯣ ꯌꯥꯗꯕ ꯄꯨꯡ ꯇꯨꯌꯦꯜꯐ ꯋꯥꯟ ꯑꯗꯨꯋꯥꯏꯗ ꯑꯃꯨꯛꯀ ꯇꯨꯝꯒꯅꯤ ꯈꯪꯉꯦ ꯑꯩꯗꯣ
ꯑꯗꯨ ꯌꯥꯝ ꯁꯥꯔꯤꯕ꯭ꯔꯣ
ꯍꯧꯖꯤꯛꯇꯤ ꯌꯥꯝ ꯆꯥꯔꯦ ꯑꯗꯨꯝ ꯅꯔꯃꯦ
ꯑꯣ ꯐꯩꯅꯦ ꯌꯥꯝ ꯁꯥꯗ꯭ꯔꯗꯤ ꯈꯔ ꯇꯨꯝꯒꯗꯕ ꯇꯧꯒꯗꯕꯅꯤ ꯅꯪꯁꯦ
ꯃꯄꯥꯟ ꯊꯣꯛꯎꯕꯒꯤ ꯀꯣꯛꯁꯦ ꯆꯤꯛꯄ
ꯎꯝ
ꯑꯗꯨꯗꯒꯤ
ꯑꯣ ꯃꯄꯥꯟ ꯊꯣꯛꯄ
ꯍꯣꯏ ꯉꯁꯥꯏ ꯕꯦꯡꯗ ꯆꯠꯂꯨꯕ
ꯑꯣ ꯕꯦꯡꯗꯣ ꯀꯔꯤ ꯇꯧꯅꯤꯉꯥꯏ ꯆꯠꯄ꯭ꯔꯣ ꯅꯪꯗꯤ
ꯑꯩꯒꯤ ꯏꯃꯥꯟꯅꯕꯤꯒꯤ ꯑꯦꯀꯥꯎꯟ ꯍꯥꯡꯕ ꯆꯠꯄ ꯑꯗꯨ ꯃꯣꯏꯅ ꯌꯨꯝꯗ ꯂꯥꯛꯀꯅꯤ ꯍꯥꯏꯕꯀꯣ
ꯌꯨꯝꯗ ꯂꯥꯛꯑꯦ ꯁꯦꯝꯃꯦꯗꯣ ꯀꯔꯤ ꯀꯣꯝ ꯍꯥꯏꯕ꯭ꯔꯥ ꯑꯗꯨ ꯌꯥꯗꯕꯒꯤ ꯑꯃꯨꯛꯀ ꯂꯥꯛꯀꯦ ꯍꯥꯏꯔꯒ ꯂꯥꯛꯇ꯭ꯔꯦ
ꯑꯣ ꯑꯗꯨ ꯅꯪ ꯃꯣꯏꯒꯤ ꯕꯦꯡꯗꯣ ꯀꯝꯄꯅꯤꯗ ꯁꯦꯝꯕ ꯌꯥꯗ꯭ꯔꯣ ꯅꯣꯏꯅ ꯁꯦꯝꯕ꯭ꯔꯣ
ꯃꯣꯏꯅ ꯁꯦꯝꯕꯅꯦ ꯁꯤꯗ ꯂꯥꯛꯑꯒ
ꯑꯣ ꯃꯣꯏꯅ ꯁꯦꯝꯅꯦꯕꯀꯣ ꯇꯈꯣꯏ ꯂꯩꯕ ꯀꯥꯟꯗꯅꯦ ꯀꯝꯄꯅꯤꯅ ꯑꯗꯨꯝ ꯁꯦꯝꯃꯦ
ꯑꯩꯈꯣꯏꯁꯨ ꯀꯝꯄꯅꯤꯅ ꯁꯦꯝꯃꯦꯕ ꯑꯗꯣ ꯃꯣꯏꯒꯤꯗꯣ ꯁꯦꯝꯗꯕ ꯀꯔꯤꯒꯤꯅꯣ ꯈꯪꯗꯦ
ꯎꯝ ꯑꯗꯨ ꯍꯧꯖꯤꯛꯇꯤ ꯆꯥꯛ ꯆꯥꯗ꯭ꯔꯤ
ꯆꯥꯗ꯭ꯔꯤ ꯀꯨꯏꯗ꯭ꯔꯤꯗ ꯏꯕꯥꯅꯤ ꯐ꯭ꯔꯥꯏ ꯔꯥꯏꯁꯀ ꯅꯨꯗꯜꯁ ꯁꯕ
ꯑꯣ ꯆꯥꯛ ꯆꯥꯎꯅꯦ ꯆꯥꯛ
ꯆꯥꯡꯒꯅꯤ ꯍꯣꯔꯦꯟ
ꯌꯨꯝꯗ ꯂꯩ ꯂꯩꯔꯒ ꯁꯤꯒꯨꯝꯕ ꯉꯥꯛꯛꯇ ꯆꯥꯔꯗꯤ ꯂꯣꯏꯔꯦ
ꯁ ꯆꯞ ꯃꯅꯩꯗ
ꯅꯨꯡꯉꯥꯏꯕ ꯋꯥꯔꯤ ꯂꯩꯕ꯭ꯔꯣ
ꯅꯨꯡꯉꯥꯏꯕ ꯋꯥꯔꯤꯒꯁꯤ ꯈꯪꯗꯦꯗ ꯀꯣꯛ ꯆꯤꯛꯃꯟꯗꯅ
ꯅꯪꯗꯤ ꯑꯉꯥꯡ ꯎꯅꯅꯤꯡꯉꯥꯏꯗꯣ ꯀꯤꯕ꯭ꯔꯥ ꯀꯤꯗꯕ꯭ꯔꯥ
ꯀꯔꯤ ꯍꯥꯏꯕ꯭ꯔꯥ
ꯑꯉꯥꯡ ꯎꯅꯅꯤ ꯉꯥꯏ ꯀꯕ꯭ꯔꯥ ꯀꯗꯕ꯭ꯔꯥ
ꯑ ꯀꯤꯗꯦꯗ
ꯍꯥꯏꯕꯗꯤ ꯄꯣꯛꯅꯤꯉꯥꯏ ꯍꯥꯏꯕ꯭ꯔꯥ ꯎꯅꯤꯉꯥꯏ ꯍꯥꯏꯕ꯭ꯔꯥ ꯑꯣ ꯄꯨꯣꯛꯅꯤꯡꯉꯥꯏꯗꯤ ꯑꯗꯨꯝ ꯍꯣꯏ ꯑꯁ ꯑꯗꯨꯝ ꯏꯁꯣꯔꯉꯣꯟꯗ ꯈꯨꯔꯨꯝ ꯔ ꯂꯩꯕꯅꯤꯅꯦ
ꯍꯣꯏ ꯑꯗꯨꯗꯤ ꯀꯦꯁꯨ ꯇꯧꯗꯦꯗ
ꯎꯝ ꯃꯤ ꯂꯣꯏꯅꯃꯛ ꯄ꯭ꯔꯊꯔ ꯄ꯭ꯔꯥꯊꯅꯥ ꯇꯧꯔꯒ ꯂꯩꯕꯁꯤꯗꯤ ꯀꯤꯅꯤꯡꯉꯥꯏ ꯂꯩꯇꯦꯗ
ꯍꯣꯏ ꯍꯣꯏ
ꯐꯥꯔꯁꯨ ꯐꯠꯇ꯭ꯔꯁꯨ ꯀꯣ
ꯎꯝ
ꯑꯗꯨꯝ ꯑꯩ ꯄꯨꯛ ꯑ ꯋꯥꯈꯜꯗꯣ ꯀꯔꯤꯁꯨ ꯇꯧꯗ꯭ꯔꯦ ꯀꯩꯀꯥꯟꯗꯤ ꯀꯤꯕꯁꯨ ꯂꯩꯇꯦ ꯑꯗꯨꯝ ꯅꯨꯡꯉꯥꯏ ꯑꯗꯨꯝ ꯂꯩꯌꯦ
ꯐꯩꯌꯦ ꯐꯩꯌꯦ
ꯃꯤ ꯂꯣꯏꯅꯃꯛꯁꯨ ꯀꯤꯒꯨꯅꯨ ꯀꯤꯒꯨꯅꯨ ꯑꯗꯨꯝ ꯍꯥꯏꯕꯀꯣ ꯍꯣꯏ ꯂꯥꯛꯀꯅꯤ ꯎꯝ ꯃꯥꯒꯤ ꯇꯤꯛꯀꯦꯠꯁꯤꯁꯨ ꯕꯨꯛ ꯇꯧꯗ꯭ꯔꯤꯌꯦ ꯑꯗꯨ ꯑꯣꯏꯔꯁꯨ ꯂꯥꯛꯀꯅꯤꯗꯤ ꯍꯥꯏꯌꯦ ꯈꯪꯗ꯭ꯔꯦ ꯑ ꯑꯣꯒꯁ ꯗꯦꯠ ꯐꯤꯐꯇꯤꯟ ꯁꯨꯗ꯭ꯔꯤꯉꯩꯗ ꯂꯥꯛꯀꯅꯤ ꯍꯥꯏꯌꯦ ꯗꯨ ꯁꯨꯇꯤꯗꯣ ꯃꯥꯒꯤ ꯁꯨꯇꯤꯗꯣ ꯊꯥꯗꯤ ꯊꯥꯈ꯭ꯔꯦꯕꯀꯣ ꯃꯣꯏꯒꯤ ꯀꯔꯤꯅꯣ ꯗꯥꯏꯔꯦꯛꯇꯔꯒꯨꯝꯕꯗ ꯑꯗꯨ ꯃꯣꯏꯁꯨ ꯍꯣꯏ ꯂꯧꯎ ꯂꯧꯎꯅꯗꯤ ꯍꯥꯏꯕꯀꯣ ꯑꯗꯨꯒꯤ ꯀꯩꯗꯧꯉꯥꯩ ꯂꯧꯁꯤꯔꯥ ꯍꯥꯏꯕꯗꯤ ꯑꯩꯈꯣꯏꯅ ꯈꯨꯁꯤꯅꯦ ꯑꯩꯈꯣꯏꯅ ꯑꯄꯥꯝꯕꯅꯦ
ꯑꯥ
ꯑꯗꯨ ꯗꯤꯁꯀꯠ ꯃꯥꯗꯤ ꯍꯧꯖꯤꯛꯇꯤ ꯕꯦꯡꯒ꯭ꯂꯣꯔꯗꯥ ꯆꯠꯄꯀꯣ ꯑꯩ ꯅꯪꯉꯣꯟꯗ ꯍꯥꯏꯈ꯭ꯔꯦꯗꯅ ꯎꯝ ꯑꯗꯨ ꯃꯥꯁꯦ ꯂꯝꯕꯤꯗ ꯂꯩꯔꯤꯑꯕ ꯑꯗꯨ ꯃꯥ ꯕꯦꯡꯒ꯭ꯂꯣꯔꯗ ꯆꯠꯂꯒ ꯃꯥꯒꯤ ꯊꯕꯛ ꯇꯧꯅꯤꯡꯉꯥꯏ ꯑ ꯌꯥꯝ ꯂꯩꯕ ꯑꯗꯨ ꯂꯣꯏꯅꯃꯛ ꯇꯧꯊꯣꯔꯒ ꯈꯟꯒꯅꯤ ꯑꯩꯈꯣꯏꯅꯤ ꯍꯧꯖꯤꯛꯇꯤ ꯈꯟꯁꯨ ꯈꯟꯗ꯭ꯔꯤ
ꯍꯧꯖꯤꯛꯇꯤ ꯉꯟꯗꯦꯗ
ꯑꯥ ꯉꯜꯂꯤ ꯑꯗꯨ ꯑꯣꯏꯔꯁꯨ ꯇꯤꯛꯀꯦꯠꯇꯣ ꯕꯨꯛ ꯍꯥꯟꯅ ꯇꯧꯅꯤꯡꯕ ꯑꯩꯅ
ꯍꯣ ꯍꯣꯏ ꯑꯗꯨꯕꯨ
ꯀꯨꯏꯅ ꯊꯝꯗ꯭ꯔꯗꯤ ꯇꯤꯛꯀꯦꯠꯇꯨ ꯎꯝ
ꯍꯥꯟꯅ ꯕꯨꯛ ꯇꯧꯕꯅꯗꯤ ꯐꯗꯤ ꯐꯕꯅꯤ ꯑꯗꯣ ꯑꯥꯒꯁ ꯗꯦꯠ ꯀꯌꯥꯒꯨꯝꯕꯗ ꯄꯨꯣꯛꯒꯗꯧ ꯃꯥꯟꯕ꯭ꯔꯥ
ꯎꯝ ꯎꯝ ꯃꯣꯏꯅ ꯄꯤꯕꯗꯤ ꯅꯥꯏꯟꯇꯤꯟꯗ ꯄꯤꯕꯗꯤ ꯄꯤꯕꯀꯣ
ꯑꯗꯨꯗꯤ ꯐꯤꯐꯇꯤꯟ ꯁꯤꯛꯁꯇꯤꯟꯗ ꯊꯣꯛꯑꯒ ꯌꯥꯔꯦꯗꯅ
ꯑꯗꯨ ꯃꯥꯅ ꯎꯝ ꯄꯣꯛꯄ ꯃꯇꯝꯗꯗꯤ ꯅꯪꯁꯦ ꯌꯥꯝ ꯋꯥꯒꯅꯤ ꯑꯗꯨ ꯃꯥ ꯀꯔꯤꯅꯣ ꯃꯇꯦꯡ ꯄꯥꯡ ꯄꯥꯡꯕ ꯂꯥꯛꯇꯕ ꯌꯥꯗꯦꯅ ꯃꯥꯅ ꯑꯗꯨꯝ ꯍꯥꯏꯕ ꯑꯩꯈꯣꯏ ꯄꯣꯛꯄ ꯃꯇꯝ ꯂꯥꯥꯛꯔꯗꯤ ꯊꯥ ꯑꯥ ꯍꯞꯇꯥ ꯑꯃꯒꯨꯝꯕꯗꯗꯤ ꯑꯗꯨꯝ ꯋꯥꯝ ꯌꯥꯝ ꯋꯥꯏ ꯍꯥꯏꯌꯦ ꯍꯧꯒꯠꯄꯒꯨꯝꯕꯁꯨꯀꯣ ꯑꯗꯨꯒꯤ ꯃꯥꯁꯦ ꯑꯩ ꯂꯥꯛ ꯈ꯭ꯔꯅꯤ ꯑꯗꯨꯝ ꯍꯥꯏꯕ ꯑꯩꯅꯗꯤ ꯗꯦꯠ ꯐꯤꯞꯇꯤꯟꯒꯨꯝꯕꯗ ꯊꯣꯛꯑꯣ ꯍꯥꯏꯕ ꯑꯗꯨ ꯃꯥꯅ ꯑꯁ ꯗꯦꯠ ꯐꯤꯞꯇꯤꯟꯗꯤ ꯌꯥꯝ ꯀꯨꯏꯃꯥꯟꯈ꯭ꯔꯦ ꯍꯥꯏꯕ ꯑꯗꯨ ꯈꯪꯗ꯭ꯔꯦ ꯌꯦꯡꯒꯦ
ꯍꯣꯏꯗꯥ ꯉꯟꯅ ꯂꯥꯛꯑꯁꯨ ꯌꯥꯏꯗ
ꯑꯗꯨ ꯑꯣꯏꯔꯁꯨ ꯑꯩꯈꯣꯏ ꯂꯣꯁ ꯑꯣꯞꯄꯦ ꯆꯠꯀꯅꯦꯕꯀꯣ
ꯑꯧ ꯃꯥꯅ ꯉꯟꯅ ꯂꯥꯛꯑꯒ ꯅꯪꯕꯨ ꯃꯇꯦꯡ ꯄꯥꯡꯒꯅꯤ ꯑꯉꯥꯡ ꯄꯣꯛꯄ ꯂꯣꯏꯔꯗꯤ ꯑꯗꯨꯗ ꯃꯤ ꯃꯌꯥꯝ ꯂꯩꯕꯁꯤꯡ ꯑꯃ ꯇꯦꯡ ꯑꯃꯨꯛꯀ ꯄꯥꯡꯈ꯭ꯔꯅꯤ ꯀꯔꯤꯅꯣ
ꯎꯝ ꯃꯥꯅꯤꯗ ꯃꯣꯏꯒꯤ ꯌꯨꯝꯗꯁꯨ ꯃꯤ ꯑꯃꯒꯨꯝꯕꯗꯤ ꯂꯥꯛꯀꯅꯤ ꯍꯥꯏꯗꯤ ꯍꯥꯏꯌꯦ ꯃꯥꯒꯤ ꯃꯆꯦꯔꯥ ꯃꯥꯒꯤ ꯃꯆꯦ ꯀꯣ ꯑꯗꯨ ꯂꯥꯛꯀꯅꯤ ꯍꯥꯏꯗꯤ ꯍꯥꯏꯌꯦ ꯈꯪꯗꯦ ꯃꯇꯝꯖꯨ ꯆꯞ ꯆꯥꯗꯕꯒꯤ ꯊꯥꯖꯗꯦ ꯑꯩꯗꯤ ꯂꯥꯛꯀꯦꯔ ꯂꯥꯛꯔꯣꯏꯔ
ꯍꯥꯥ
ꯃꯇꯝꯗꯨ ꯍꯧꯖꯤꯛꯀꯥꯟ ꯃꯇꯝꯁꯦ ꯐꯖ ꯑ ꯌꯥꯝ ꯐꯠꯇꯦꯕꯀꯣ ꯑꯗꯨꯒꯤ ꯂꯥꯛꯀꯦꯔꯥ ꯂꯥꯛꯂꯣꯏꯔꯗꯤ ꯈꯪꯗꯦꯕꯥ ꯂꯥꯛꯀꯅꯤꯅꯗꯤ ꯍꯥꯏꯕꯅꯦꯕ
ꯀꯩꯁꯨ ꯀꯥꯏꯗꯦꯍꯦ ꯇꯝꯄꯥꯛꯇꯨꯗꯤ ꯀꯩꯁꯨ ꯇꯧꯔꯣꯏꯍꯦ ꯃꯇꯝ ꯐꯠꯇ꯭ꯔꯁꯨ ꯂꯥꯏꯅ ꯆꯠꯀꯗꯧꯕꯗꯨꯕꯨ
ꯂꯝꯕꯤ ꯆꯠꯄꯗꯣ ꯂꯝꯕꯤ ꯆꯠꯄꯗꯣ
ꯑꯩꯈꯣꯏ ꯈꯨꯟꯗꯤ ꯆꯠꯂꯣꯏꯗꯅ ꯀꯩꯁꯨ ꯀꯥꯏꯗꯦꯍꯦ
ꯑ ꯅꯪ ꯑꯗꯨꯗ ꯂꯥꯛꯄꯅꯤꯀꯣ ꯒꯥꯔꯤꯗ ꯂꯥꯛꯄꯅꯤꯀꯣ ꯅꯪꯗꯣ ꯑ ꯍꯣꯏ
ꯀꯔꯤꯁꯨ ꯇꯧꯔꯣꯏ ꯑꯗꯨꯕꯨ ꯑꯗꯣ ꯎꯝ ꯀꯩꯅꯣ ꯃꯐꯝꯗ
ꯎꯝ ꯀꯗꯥꯏ
ꯃꯣꯏꯅ ꯂꯩ ꯂꯩꯕ ꯃꯐꯝꯅꯦ
ꯑꯗꯨ ꯃꯅꯥꯛꯇ ꯑꯩꯈꯣꯏ ꯈꯨꯟꯗꯩꯗꯅ ꯑꯩꯈꯣꯏꯠ ꯇꯒꯤ ꯐꯣꯟ ꯑꯗꯨꯗ ꯅꯨꯡꯉꯥꯏ ꯐꯠꯇꯕ ꯃꯥꯜꯂꯦ ꯅꯦꯠꯋꯥꯛꯁꯨ ꯄꯤꯗꯕ ꯃꯥꯜꯂꯦ
ꯑꯣ ꯑꯣ ꯁꯪꯗꯅꯦ
ꯑꯁꯤꯗ ꯂꯩꯕ ꯏꯃꯥꯟꯅꯕꯤꯗꯨꯀꯣ ꯃꯌꯨꯝꯗ ꯀꯣꯜ ꯇꯧꯕ ꯐꯪꯗꯦꯕ ꯃꯣꯏꯅ ꯅꯦꯠꯋꯔꯛ ꯁ꯭ꯀꯨꯜꯕꯗꯣ ꯀꯥꯠ ꯇꯧꯈ꯭ꯔꯦꯅ ꯍꯥꯏꯌꯦꯕꯀꯣ ꯑꯌꯥꯝꯕ
ꯑꯣ ꯆꯣ ꯆꯣ ꯈꯪꯗꯦꯅꯦ ꯑꯗꯨꯒꯨꯝꯕꯗꯤ ꯑꯩꯗꯤ
ꯎꯝ
ꯑꯩ ꯍꯧꯖꯤꯛꯀꯥꯟ ꯀꯔꯤꯃꯠꯇ ꯌꯦꯡꯗꯕꯅꯦ ꯑꯁꯤꯒꯨꯝꯕꯀꯣ ꯑꯗꯨꯝ ꯌꯨꯝꯗ ꯂꯩꯔꯒ ꯂꯩꯔꯦ ꯅꯪ ꯑꯜꯃꯤꯔꯥꯒꯨꯝꯕ ꯂꯩꯇ꯭ꯔꯦꯀꯣ ꯑꯥꯗ
ꯑꯁꯤꯗꯔꯣ
ꯎꯝ ꯑꯣ ꯍꯧꯖꯤꯛ ꯑꯩ ꯃꯨꯚꯤ ꯌꯦꯡꯂꯒ ꯑꯜꯃꯤꯔꯥ ꯎꯕ ꯑꯗꯨꯒꯤ ꯅꯤꯡꯦꯡꯁꯤꯡꯦꯡ ꯂꯥꯛꯄꯅꯤꯗ
ꯑꯁ ꯑꯩꯈꯣꯏ ꯌꯨꯝ ꯅꯠꯇꯕꯅꯤꯅ ꯂꯩꯅꯤꯡꯉꯥꯏ ꯄꯥꯝꯃꯨꯣꯏꯗ
ꯍꯣꯏ ꯑꯗꯨꯅꯦ ꯑꯩꯈꯣꯏ ꯂꯩꯇꯕ ꯌꯥꯕ ꯑꯗꯨꯝ ꯂꯩꯔꯒ ꯂꯣꯏꯔꯦ
ꯃꯥꯅꯦ
ꯄꯣꯠ ꯆꯩ ꯆꯩꯁꯨ ꯂꯩꯅꯤꯡꯗ꯭ꯔꯦ ꯂꯩꯔꯁꯨ ꯄꯨꯅꯤꯡꯉꯥꯏꯁꯨ ꯅꯠꯇꯦ ꯌꯣꯟꯕ ꯀꯥꯟꯗꯁꯨ ꯃꯤꯅ ꯂꯧꯔꯣꯏ ꯀꯣ ꯑꯗꯨꯝ ꯇꯧꯕ
ꯅꯧ꯭ꯔꯦ ꯅꯧ꯭ꯔꯦ
ꯎꯝ ꯑꯗꯨꯒꯤ ꯋꯥꯔꯦ ꯑꯩꯈꯣꯏꯁꯦ
ꯌꯣꯜꯂꯁꯨ ꯂꯤꯁꯤꯡ ꯑꯅꯤ ꯑꯍꯨꯝ ꯄꯤꯔꯒ ꯂꯩꯕꯗꯣ ꯁꯥꯃ ꯁꯥꯅꯤ ꯑꯗꯨꯝ ꯌꯣꯜꯂꯦꯗꯅ ꯅꯥꯄꯔꯗꯤ
ꯍꯣꯏ ꯑꯗꯨꯅꯦꯕ
ꯄꯝꯃꯏ
ꯎꯈꯣꯏ ꯂꯩꯇꯕꯅꯦ ꯑꯩꯈꯣꯏꯅ ꯂꯤꯁꯤꯡ ꯂꯤꯁꯤꯡ ꯄꯤꯔꯒ ꯂꯤꯁꯤꯡ ꯑꯃꯁꯨ ꯃꯣꯏ ꯄꯤꯅꯤꯡꯗꯕ ꯑꯗꯨꯒꯨꯝꯕ ꯇꯧꯋꯅꯦ ꯑꯩ ꯗꯦꯜꯂꯤꯗ ꯂꯩꯕ ꯀꯥꯟꯗꯁꯨ ꯀꯣ ꯌꯣꯟꯒꯦꯔꯦ ꯍꯥꯏꯔꯗꯤ ꯄꯣꯠ ꯆꯩꯗꯨ ꯂꯧꯅꯤꯡꯕ ꯃꯤ ꯂꯩꯇꯕ ꯃꯣꯏꯅ ꯌꯣꯟꯗ꯭ꯔꯗꯤ ꯇꯥꯡ ꯇꯪꯅ ꯌꯣꯟꯕ ꯑꯗꯨꯒꯤ ꯎꯝ
ꯑꯅꯕ ꯆꯪꯉꯛꯄ ꯃꯤꯗꯤ ꯂꯧꯗꯤ ꯂꯧ ꯒꯅꯤ ꯑꯗꯨꯕꯨ ꯑꯗꯨꯝ ꯈꯪꯗꯕꯀꯣ ꯑꯩꯈꯣꯏꯅ
ꯎꯝ ꯎꯝ ꯑꯩꯈꯣꯏꯅꯁꯨ ꯀꯣꯏꯅ ꯑꯁꯤ ꯆꯍꯤ ꯇꯔꯥꯒꯨꯝꯕ ꯂꯩꯒꯅꯤ ꯆꯍꯤ ꯃꯉꯥꯒꯨꯝꯕ ꯂꯩꯒꯅꯤ ꯑꯗꯨꯒꯨꯝꯕ ꯈꯥꯡꯉꯅꯤ ꯄ꯭ꯂꯥꯟꯗꯤ ꯇꯧꯗꯤ ꯇꯥꯎꯕ ꯌꯥꯏꯁ ꯑꯗꯨ ꯑꯣꯏꯔꯁꯨ ꯑꯩꯈꯣꯏꯁꯨ ꯑꯗꯨꯒꯨꯝꯕ ꯈꯪꯗ꯭ꯔꯦ ꯑꯗꯨꯒꯤ ꯄ꯭ꯂꯥꯟꯁꯨ ꯇꯧꯅꯤꯡꯗꯕꯀꯣ ꯑꯩꯈꯣꯏꯅꯤꯁꯨꯅꯦ ꯑꯩꯅ ꯋꯥꯁꯤꯡ ꯃꯦꯆꯤꯟꯒꯨꯝꯕꯗꯤ ꯂꯧꯅꯤꯡꯕ ꯑꯗꯨ ꯂꯧꯔꯒ ꯑꯁ ꯑꯃꯨꯛꯀ ꯐꯔꯥꯛ ꯇꯥꯅꯤ ꯌꯣꯟꯕꯁꯨ ꯌꯥꯔꯣꯏ ꯑꯃꯨꯛꯀ ꯈꯟꯕꯒꯤ ꯑ ꯋꯥꯅꯁꯨ ꯑꯩ ꯃꯊ ꯏꯊꯟꯇ ꯅꯠꯇ꯭ꯔꯒ ꯏꯕꯅꯤꯉꯥꯛꯇ ꯂꯩꯕꯒꯦꯀꯣ ꯌꯥꯔꯅꯤ ꯍꯥꯏꯅꯁꯨ ꯈꯟꯕ ꯃꯔꯛ ꯃꯔꯛꯇ ꯑꯗꯨꯅꯦ ꯂꯧꯅꯤꯡꯈ꯭ꯔꯦ ꯍꯣꯏ
ꯑꯉꯥꯡꯁꯨ ꯍꯧꯖꯤꯛꯇꯤ ꯂꯩꯔꯕꯅꯤꯅ
ꯂꯩꯗ꯭ꯔꯤꯌꯦꯗ
ꯂꯩꯗꯧꯔꯦ ꯂꯩꯕꯒ ꯆꯞ ꯃꯥꯟꯅꯔꯦ
ꯎꯝ ꯏꯒꯦ ꯈꯥꯟꯒꯦ ꯑꯩꯣꯏꯅꯤꯁꯨ ꯎꯝ ꯑꯩꯈꯣꯏ ꯈꯨꯠꯅ ꯁꯥꯕꯗꯣ ꯐꯤ ꯁꯥꯕ ꯐꯤ ꯁꯨꯕꯗꯣ ꯌꯥ ꯃꯨꯗꯤ ꯋꯥꯕꯤꯅꯤ ꯀ
ꯃꯣꯏ ꯋꯥꯕꯅꯦ ꯈꯨꯠꯁꯨ ꯂꯣꯏꯅ ꯏꯁꯀꯤꯟꯗꯣ ꯊꯣꯛꯄꯅꯦ
ꯎꯝ ꯌꯨꯝ ꯂꯥꯛꯄ ꯀꯥꯟꯗꯗꯤ ꯅꯨꯡꯉꯥꯏꯕꯅꯤ ꯐꯤ ꯁꯨꯕ ꯂꯣꯏꯅꯃꯛ ꯑꯗꯨꯝ ꯋꯥꯁꯤꯡ ꯃꯦꯆꯤꯟ ꯂꯩꯕꯒꯤ ꯑꯩꯀꯣꯏ ꯍꯦꯒꯂꯗꯤ ꯃꯨꯀ ꯈꯨꯠꯅ ꯐꯤ ꯁꯨꯕꯒꯤꯕ ꯋꯥꯏꯑꯕ ꯎꯝ ꯀꯩ ꯍꯥꯏꯒ
ꯂꯞꯄꯨꯔꯕ ꯍꯟꯗꯛ ꯆꯪꯉꯛꯄꯗꯗꯤ
ꯑ ꯅꯪꯅ ꯍꯥꯏꯕꯤꯌꯨꯈꯔꯤꯔꯣ ꯣ